ꯆꯥꯕ꯭ꯔꯣ
ꯇꯥꯔꯦ ꯇꯥꯔꯦ
ꯎꯝ ꯍꯥꯎꯀꯠꯅꯕꯣ
ꯒꯠꯇ꯭ꯔꯦꯗ ꯐꯃꯨꯡꯗ ꯂꯩꯔꯤꯉꯩꯗꯤ ꯗꯨꯀꯥꯟꯗ ꯆꯥ ꯆꯣꯡ ꯊꯣꯡꯕ ꯂꯣꯏꯔꯈ꯭ꯔꯦ
ꯑꯣ ꯁꯤꯗꯤ ꯉꯥꯜꯂꯦꯅ ꯅꯣꯏ
ꯑꯗꯨ ꯍꯣꯏ ꯌꯥꯝ ꯊꯦꯡꯅ ꯇꯨꯝꯕꯅꯦ ꯉꯔꯥꯡꯗꯣ ꯑꯗꯨ ꯑꯣꯏꯔꯁꯨ ꯆꯥꯛ ꯏꯟꯁꯥꯡ ꯊꯣꯡꯕ ꯂꯣꯏꯔꯁꯨ ꯆꯥꯗꯤ ꯆꯥꯗ꯭ꯔꯤꯗ
ꯎꯝ ꯇꯨꯔꯁꯨ ꯌꯥꯝ ꯉꯥꯜꯂ ꯍꯧꯀ ꯊ ꯉꯥꯜꯂꯤꯦꯅ
ꯑꯣ ꯑꯁ ꯑꯩꯗꯣ ꯑꯩ ꯇꯨꯝꯕ ꯃꯇꯝꯗ ꯑꯩꯈꯣꯏ ꯄꯨꯟꯗꯒꯤ ꯀꯣꯜ ꯇꯥꯔꯥꯛꯄꯒꯤ
ꯎꯝ ꯀꯅꯥ
ꯍꯣꯏ ꯏ ꯄꯥꯅꯤꯅ
ꯀꯔꯤ
ꯏꯅꯥꯎꯅꯨꯄꯤꯒꯤ ꯏꯅꯥꯎ ꯅꯨꯄꯤꯒꯤ ꯁꯤꯝꯗꯣ ꯁꯤꯈꯤꯕ ꯑꯗꯨꯒꯤ ꯑꯗꯨꯒꯤ ꯋꯥꯔꯤꯗꯣ ꯂꯤꯕꯅꯤꯗ ꯂꯤꯗ꯭ꯔꯁꯨ ꯌꯥꯕꯅꯦ ꯑꯩꯉꯣꯟꯗ ꯌꯥꯝ ꯇꯨꯝꯅꯤꯡꯕ ꯀꯥꯟꯁꯤꯗ ꯑꯗꯣ ꯑꯩꯁꯨ ꯇꯨꯝꯕ ꯌꯥꯗꯕ ꯑꯃꯨꯛ
ꯎꯝ
ꯉꯥꯌꯣ ꯑꯩꯈꯣꯏꯒꯤ ꯏꯃꯥꯟꯅꯨꯕꯤ ꯇꯔꯥ ꯐꯥꯕꯤꯗꯣ ꯍꯥꯟꯅ
ꯑꯥ
ꯑꯗꯣ ꯅꯨꯄꯤꯗꯣ ꯌꯨꯝꯗꯒꯤ ꯎꯠꯁꯣꯏꯒ ꯉꯥ ꯊꯥꯔꯛꯀꯦ ꯍꯥꯏꯌꯦ ꯆꯥꯕ ꯂꯥꯛꯑꯣ ꯍꯥꯏꯌꯦ
ꯑꯣ ꯐꯩꯅ
ꯑꯥ
ꯑꯗꯣ ꯃꯥꯗꯣ ꯑꯩꯈꯣꯏ ꯃꯤꯕꯨ ꯀꯤꯕ ꯃꯥꯜꯂꯦꯕ ꯍꯣꯏ ꯉꯔꯥꯡꯗꯣ ꯄꯩꯁꯥ ꯀꯔꯤ ꯍꯥꯏꯁꯤꯔꯥ ꯌꯥꯝ ꯂꯩꯥꯇꯕꯅꯤꯅ
ꯀꯔꯤ
ꯅꯍꯣꯏꯗꯣ ꯍꯥꯏꯕꯁꯨ ꯀꯤꯌꯦꯗ ꯕꯔꯥꯒꯤ ꯐꯥꯎ ꯂꯥꯏꯅꯤꯡꯉꯥꯏ ꯊꯥꯖꯗ꯭ꯔꯦꯅ ꯍꯥꯏꯌꯦ ꯃꯥꯁꯨ ꯑꯩꯅ ꯍꯣꯡꯉ ꯂꯥꯛꯄ ꯌꯥꯒꯗ꯭ꯔꯥ ꯍꯥꯏꯕ꯫ ꯃꯥ ꯍꯣꯡꯅ ꯆꯠꯄ ꯉꯝꯃꯣꯏ ꯍꯥꯏꯌꯦ꯫ ꯎ ꯃꯥꯗꯣ ꯆꯦꯛꯀꯣꯟ ꯍꯥꯏꯔꯁꯨ ꯃꯌꯥꯏꯗ ꯅꯠꯇꯦ ꯍꯥꯏꯌꯦꯦ
ꯑꯣ ꯑ
ꯎꯁꯣꯏꯒ ꯉꯥꯒ ꯆꯥꯁꯦ ꯍꯥꯏꯌꯦ꯫ ꯑꯩꯅ ꯋꯥꯔꯤ ꯁꯥꯥꯁꯦꯅ ꯇꯦꯛꯁ ꯇꯧꯔꯛꯄ ꯑꯗꯒꯤ ꯑꯩꯅ ꯁꯤꯗ ꯃꯅꯨꯡꯗ ꯅ ꯋꯥꯔꯝ ꯁꯥꯁꯦ ꯍꯥꯏꯕꯒꯤ ꯃꯥꯁꯨ ꯍꯥꯏꯕ
ꯉꯁꯤ ꯊꯥꯔꯛꯀꯅꯤ ꯍꯥꯏꯕ꯭ꯔꯣ
ꯊꯥꯔꯛꯀꯅꯤ ꯍꯥꯏꯌꯦ ꯍꯣꯏ ꯎꯠꯁꯣꯏꯒ ꯉꯥꯒ ꯑꯩꯅ ꯎꯁꯣꯏꯒ ꯉꯥ ꯊꯣꯡꯕꯗꯣ ꯍꯥꯎꯕ꯭ꯔꯥ ꯍꯥꯏꯔꯒ ꯑꯁ ꯑꯂꯛ ꯑꯂꯛ ꯊꯣꯡꯒꯗꯕꯅꯦ ꯍꯥꯏꯌꯦꯦ
ꯍꯌꯦꯡ ꯍꯌꯦꯡ ꯂꯥꯛꯑꯣ
ꯀꯥꯏꯗ
ꯍꯣꯏ ꯏꯃꯥꯟꯅꯕꯤ ꯗ ꯆꯠꯁꯦꯔꯥ
ꯌꯥꯝ ꯀꯨꯏꯅ ꯊꯝꯕ ꯌꯥꯔꯣꯏꯗ
ꯉꯁꯤ ꯂꯥꯛꯑꯣ ꯍꯥꯏꯕ꯭ꯔꯣ
ꯃꯥꯅꯦ ꯉꯁꯤ ꯂꯥꯛꯑꯣ ꯍꯥꯏꯔꯦ
ꯉꯁꯤꯗꯤ ꯃꯥ ꯊꯩꯉꯅꯤꯅ
ꯎꯠꯁꯣꯏꯗꯣ ꯑ ꯃꯣꯏꯒꯤ ꯒꯥꯔꯤꯗꯣ ꯂꯥꯛꯈ꯭ꯔꯅꯤ ꯂꯥꯛꯔꯝꯕꯅꯤ ꯍꯥꯏꯌꯦ ꯃꯥ
ꯑꯣ
ꯑꯩꯉꯣꯟꯗꯁꯨ ꯇꯦꯛꯁ ꯊꯥꯔꯛꯑꯦ ꯑꯩ ꯇꯥꯎꯒꯗ꯭ꯔꯀꯥꯟꯗ ꯍꯧꯖꯤꯛ ꯃꯥ ꯂꯩ ꯑ ꯑꯣꯐꯂꯥꯏꯟ ꯆꯠꯈ꯭ꯔꯦ
ꯑꯣ ꯅꯦꯠꯋꯥꯛ ꯅꯦꯠꯋꯥꯛꯛ ꯌꯥꯝ ꯅꯨꯡꯉꯥꯏꯇꯦ ꯋꯥꯔꯤ ꯁꯥꯕ ꯅꯦꯠꯋꯥꯔꯛ ꯌꯥꯝ ꯅꯨꯡꯉꯥꯏꯇꯦꯕ ꯃꯥꯒꯤꯗꯣ ꯋꯥꯔꯤ ꯁꯥꯔꯒ ꯑꯃꯨꯛ ꯀꯦꯟꯁꯦꯜ ꯆꯠꯈ꯭ꯔꯦ ꯑꯃ
ꯑꯣ ꯑꯣ ꯃꯥꯁꯨ ꯍꯥꯏꯌꯦꯗꯅ ꯃꯥ ꯅꯦꯋꯥꯛ ꯅꯨꯡꯉꯥꯏꯇꯦꯅ
ꯈꯣꯡꯎꯣꯞ ꯑꯅꯥꯎꯕꯗꯣ ꯊꯥꯔꯛꯑꯦ ꯃꯥꯒꯤ ꯃꯨꯆꯥ ꯍꯨꯊꯤꯗꯨꯒ
ꯅꯪꯒꯤ ꯃꯨꯖꯥꯒ ꯌꯥꯝ ꯄꯛꯅꯔꯦ ꯍꯥꯏꯕꯒꯤ ꯂꯩꯇꯕꯒꯤꯅꯦ ꯍꯥꯏꯌꯦ ꯑꯁꯤꯒꯤ ꯆꯥꯡ ꯑꯁꯤꯗꯤ ꯑꯅꯎꯕ ꯂꯧꯒꯦ ꯍꯥꯏꯌꯦ ꯃꯥꯁꯨ ꯃꯣꯖꯥ ꯃꯣꯖꯥ ꯈꯣꯡꯎꯞ ꯑꯅꯥꯎꯕꯗꯣ ꯍꯥꯞꯄ꯭ꯔꯒ ꯆꯦꯟꯕ ꯃꯥꯜꯂꯦꯕ ꯉꯁꯤ ꯍꯣꯏ ꯑꯣꯇꯣ ꯊꯥꯔꯛꯑꯦ
ꯕ꯭ꯂꯦꯛ ꯍꯥꯞꯄ꯭ꯔꯒ ꯂꯩꯌꯦ ꯈ꯭ꯔꯤꯁꯃꯥꯁ ꯀꯤꯅꯦ ꯚꯥꯏ ꯍꯥꯏꯔ
ꯀꯔꯦꯟ ꯌꯦꯟꯖꯥꯡ ꯊꯣꯡꯉꯕꯣ
ꯑꯁꯤ ꯍꯣꯟꯅ ꯍꯋꯥꯏ ꯊꯣꯡꯕ ꯃꯥꯜꯂꯦ
ꯑꯥ ꯈꯥꯃꯦꯡ ꯑꯈꯥꯕ
ꯎꯝ ꯃꯦꯟ ꯑꯈꯥꯕꯁꯨ ꯅꯠꯇꯦꯗ ꯁꯤ
ꯑꯗꯨꯒ ꯇꯨꯝ ꯀꯥꯎꯕ ꯌꯥꯏ ꯍꯥꯏꯕꯅꯦꯗꯣ
ꯆꯃꯟꯗꯅ ꯍꯥꯎꯇ꯭ꯔꯦꯗ ꯑꯩꯈꯣꯏꯗꯣ ꯕꯖꯥꯔꯗ ꯍꯣꯡꯉꯦꯅ ꯑꯗꯨꯝ ꯂꯧꯕ
ꯃꯣꯏꯅ ꯃꯄꯥꯟꯗꯒꯤ ꯄꯨꯔꯥꯛꯄꯁꯤꯡꯗꯣ ꯍꯥꯎꯗ꯫
ꯑꯗꯨ ꯑꯣꯏꯔꯁꯨ ꯆꯥꯕꯗꯣ ꯌꯥꯝ ꯌꯥꯝ ꯃꯟꯕ ꯑꯗꯨꯒꯤꯅꯦ
ꯌꯥꯝ ꯆꯥꯏꯌꯦꯕ ꯑꯗꯨꯒꯤ
ꯎꯝ ꯗꯨꯀꯥꯟ ꯄꯥꯇ꯭ꯔꯀꯩ ꯄꯨꯔꯥꯛꯄꯁꯤꯡꯅꯤ ꯍꯤꯗꯥꯛꯒꯤ ꯃꯅꯥꯝ ꯅꯥꯝꯃꯦ
ꯑꯗꯨ ꯎꯝ ꯑꯦꯟꯁꯥꯡꯒꯤ ꯁꯔꯨꯛꯄꯨꯗꯤ ꯀꯉꯥꯎ ꯉꯥꯎꯕꯅꯗꯤ ꯍꯦꯟꯅ ꯍꯥꯎꯋꯦ
ꯌꯥꯥꯡꯁꯨ ꯍꯥꯎꯋꯦꯗ
ꯁꯣꯏꯗ ꯌꯥꯝ ꯇꯋꯥꯏꯅ ꯆꯥꯕꯒꯤꯔ ꯈꯪꯗꯦ
ꯍꯣꯏ ꯈꯔ ꯁꯥꯔꯒ ꯇꯥꯎꯕꯗꯣ ꯑꯗꯨꯅ ꯍꯥꯎꯕꯅꯤ
ꯅꯪ ꯅꯥꯎꯅꯨꯄꯥꯒꯤ ꯀꯔꯤ ꯍꯥꯢꯕꯔꯥ ꯄꯥ ꯍꯔꯥꯎ
ꯋꯥꯉꯥꯡ
ꯍꯔꯥꯎꯔꯁꯨꯗꯨ ꯃꯣꯏꯗꯤ ꯗꯨꯃꯥꯏꯅ ꯇꯧꯋꯦꯀꯣ
ꯑ
ꯀꯔꯤ ꯇꯧꯕꯅꯣ ꯈꯪꯗꯦ ꯍꯥꯏꯕꯗꯤ ꯅꯨꯡꯉꯥꯏꯑꯦ ꯊꯦꯡꯀ꯭ꯌꯨꯒꯨꯝꯕ ꯍꯥꯏꯕ ꯌꯥꯅꯤ ꯌꯥꯌꯦꯅ
ꯑ
ꯗꯨ ꯐꯥꯎ ꯉꯥꯉꯛꯇꯦ꯫ ꯃꯣꯏꯗꯤ ꯏꯁ
ꯋꯥ ꯊꯣꯛꯇꯕꯅꯤꯅ ꯈꯪꯗ꯭ꯔꯦꯗ
ꯑꯣꯏ ꯁꯨꯃꯥꯏꯅꯗꯤ ꯉ ꯉꯥꯛꯄ ꯌꯥꯏꯅ ꯈꯣꯏꯁꯨ ꯁꯨꯃꯥꯏꯅ ꯇꯧꯔꯗꯤ ꯍꯔꯥꯎꯋꯤꯅꯥ
ꯃꯣꯏꯗꯤ ꯗꯨꯃꯥꯏꯅ ꯇꯥꯎꯗꯕꯅꯤꯅ ꯒ꯭ꯌꯥꯟꯒ ꯇꯥꯗꯦ
ꯑꯁꯤ ꯅꯨꯄꯥꯁꯨ ꯀꯣ ꯑꯩꯅ ꯍꯥꯏꯕ ꯃꯇꯝꯗ ꯈꯨꯝꯗꯦ ꯑꯃꯨꯛ ꯑꯃꯅ ꯀꯣꯜ ꯇꯧꯔꯛꯑꯦ ꯑꯩꯁꯨ ꯈꯨꯝꯗꯦ ꯑꯃꯨꯛ ꯑꯩꯅ ꯃꯉꯣꯟꯗ ꯍꯪꯉꯦ ꯑꯃꯨꯛ ꯍꯧꯖꯤꯛ
ꯀꯅꯥ꯫
ꯑꯩꯈꯣꯏ ꯈꯨꯟꯒꯤ ꯅꯨꯄꯥ ꯗ꯭ꯌꯥꯟꯗꯣ
ꯎꯝ
ꯀꯔꯤꯒꯤꯔꯥ ꯈꯪꯗꯦ ꯑꯗꯨꯝ ꯄꯥꯎ ꯐꯥꯎꯅꯕꯁꯦ ꯋꯥꯔꯦ ꯃꯔꯥꯛꯛꯇꯗꯤ
ꯍꯣꯏꯗ꯫
ꯏꯅꯥꯎ ꯅꯨꯄꯤꯗꯨꯁꯨ ꯃꯥꯒꯤ꯫ ꯂꯁꯤꯡ ꯕ꯭ꯂꯣꯛ ꯀꯠꯈ꯭ꯔꯅꯤ ꯍꯥꯏꯕ ꯁꯤ ꯗꯦꯠ ꯁꯚꯦꯟꯇꯤꯟ ꯇꯥꯈ꯭ꯔꯗꯤ꯫ ꯑꯗꯨꯒꯤ ꯀ꯭ꯂꯥꯁ ꯆꯠꯇꯕꯤ ꯑꯁꯦꯡꯕꯜ ꯆꯠꯈ꯭ꯔꯁꯤꯔꯥꯅ ꯈꯜꯂꯦꯅ ꯇꯧꯔꯛ
ꯃꯥꯒꯤ ꯁꯤꯟꯗꯤ ꯀꯔꯤ ꯀꯔꯤꯒꯤ ꯁꯣꯏꯕ꯫ ꯁꯤꯗꯤ ꯁꯤꯕ ꯄꯥꯏꯇꯕꯒꯤ ꯑꯣ꯫ ꯑꯣ ꯄꯥꯏꯗꯕꯒꯤꯔ꯫
ꯅꯠꯇꯦ ꯃꯥꯗꯣ ꯏꯄꯥꯒꯤ ꯄꯥꯏꯕꯅꯦꯕ꯫
ꯑꯣ꯫
ꯏꯄꯥꯒꯤꯗꯣ ꯀꯔꯤꯔꯥ ꯎꯝ ꯃꯥꯒꯤꯗꯣ ꯑ ꯌꯥꯡꯈꯥꯏ ꯌꯥꯡꯈꯥꯏꯒꯤ ꯑꯗꯨꯝ ꯐ꯭ꯔꯤꯗ ꯄꯤꯕ ꯃꯇꯝꯗ ꯂꯥꯎꯋꯦ ꯍꯥꯏꯌꯦ ꯃꯥ꯫ ꯑꯩꯈꯣꯏꯗꯤ ꯁꯨꯝꯕ ꯉꯥꯛꯇ ꯑꯗꯨꯝ ꯐ꯭ꯔꯤꯗ ꯄꯤꯌꯦꯅ ꯁꯦꯝ
ꯑꯣ ꯑꯣ꯫
ꯑꯗꯨꯒꯨꯝꯕꯗ ꯂꯥꯎꯕ ꯃꯥꯜꯂꯦ ꯑꯗꯨ ꯀꯨꯏꯈ꯭ꯔꯕꯒꯤ ꯑꯗꯨꯝ ꯁꯤꯕ ꯃꯥꯜꯂꯦ꯫ ꯑꯗꯨꯒꯤ ꯃꯥ ꯏꯁꯀꯣꯂꯔꯁꯤꯞꯒꯨꯝꯕꯗ ꯑꯗꯨ ꯅꯝꯕꯔꯗ ꯂꯣꯏ ꯍꯥꯞꯈ꯭ꯔꯕꯒꯤ꯫ ꯑꯗꯣ ꯃꯥꯗꯣ ꯀꯤꯌꯦ ꯍꯥꯏꯌꯦ ꯕ꯭ꯂꯣꯛ ꯆꯠꯀꯅꯤ ꯕ꯭ꯂꯣꯛ ꯆꯠ ꯆꯥꯇ꯭ꯔꯦ ꯃꯃꯥꯡꯗ ꯃꯥꯒꯤꯗꯨ ꯂꯣꯏꯁꯤ ꯊꯤꯟꯗ꯭ꯔꯗꯤ ꯃꯥꯒꯤ ꯏꯁꯀꯣꯂꯥꯔꯁꯤꯞ ꯀꯨꯝꯕꯗꯣ ꯂꯣꯏ ꯀꯔꯤ ꯍꯥꯏꯁꯤꯔꯥ ꯃꯤꯒꯤ ꯆꯥꯡꯅꯤꯉꯥꯏ ꯆꯥꯟꯁ ꯂꯩꯌꯦꯒꯨꯝ ꯍꯥꯏꯕꯒꯤ ꯑꯣꯏꯔꯝꯕ ꯌꯥꯏ꯫ ꯋꯥꯈꯜ ꯌꯥꯝ ꯋꯥꯕ ꯃꯥꯜꯂꯦ꯫
ꯑꯗꯨꯗꯤ ꯁꯦꯝꯕ ꯆꯠꯄ ꯌꯥꯏꯌꯦꯅ꯫
ꯍꯣꯏ ꯃꯣꯏꯗꯨꯀꯣ ꯁꯇꯔꯗꯦ ꯅꯠꯇ꯭ꯔꯗꯤ ꯀꯔꯤ ꯍꯥꯏꯁꯤꯔ ꯃꯄꯥꯟ ꯊꯣꯛ ꯑꯩꯈꯣꯏꯒꯤ ꯄꯥꯁꯇꯣ ꯂꯥꯎꯕ ꯋꯥꯕ ꯃꯥꯜꯂꯦ꯫
ꯑꯣ ꯑꯣ꯫ ꯑꯗꯨ ꯍꯥꯟꯅ ꯁꯦꯝꯔꯒ꯫ ꯇꯥꯏꯂꯁꯇꯤ ꯑꯗꯨꯝ ꯏꯁꯦꯟ ꯃꯔꯥꯛꯃ ꯇꯧꯕ ꯌꯥꯏꯅ
ꯑꯗꯨꯕꯨꯗꯤ ꯍꯣꯏ ꯊꯨꯅ ꯁꯦꯝꯕꯅꯗꯤ ꯐꯔ ꯁꯤꯗꯤ꯫
ꯎꯝ꯫
ꯁꯦꯝꯕꯅ ꯐꯔꯦꯗ ꯍꯧꯖꯤꯛ ꯃꯇꯝ ꯂꯩꯔꯀꯥꯟꯗ꯫
ꯉꯥꯏꯍꯥꯛ ꯂꯩꯔꯗꯤ ꯃꯣꯏꯁꯨ ꯑꯦꯛꯖꯥꯝ ꯑꯃꯨꯛ ꯂꯩꯈ꯭ꯔꯅꯤ ꯍꯥꯏꯌꯦ꯫
ꯑꯣ꯫
ꯑꯗꯨꯒꯤ ꯁꯦꯝꯕ ꯁꯦꯝꯕ ꯆꯠ ꯈ꯭ꯔꯣ ꯍꯥꯏꯕꯅꯦ꯫
ꯍꯣꯏ ꯑꯗꯨꯅ ꯐꯥꯅꯤꯗ꯫
ꯑꯃꯗꯨ ꯀꯧꯊꯔꯛꯀꯦ ꯉꯁꯤꯁꯨ꯫
ꯎꯝ ꯇꯧꯔꯛꯇꯦ꯫
ꯎꯝ ꯍꯧꯒꯠꯄ ꯃꯇꯝꯅꯦ ꯌꯥꯝ ꯉꯥꯟ ꯉꯟꯅ ꯍꯧꯒꯠꯅꯦ ꯃꯥꯗꯤ꯫ ꯀꯥꯎꯇꯦ꯫
ꯑꯗꯨ ꯃꯥꯗꯤ ꯌꯥꯝ ꯀꯩꯅꯣ ꯇꯧꯔꯝꯒꯅꯤ꯫ ꯁꯥꯎꯕ ꯑꯣꯏꯔꯝꯒꯅꯤ ꯃꯥꯁꯨ꯫ ꯅꯪ ꯇꯧꯔꯛꯇ꯭ꯔꯤ ꯐꯥꯎ ꯇꯧꯔꯛꯑꯔꯣꯏ ꯍꯥꯏꯕ ꯈꯟꯕ꯭ꯔꯅꯦ ꯃꯥꯁꯨ꯫
ꯑꯗꯨꯃꯥꯏꯅ ꯇꯧꯕꯗꯤ ꯃꯥꯜꯂꯦꯀꯣ ꯃꯥ ꯑꯗꯨ ꯀꯔꯤꯔ꯫ ꯎꯝ ꯊꯦꯡꯅ ꯆꯠꯄ ꯃꯥꯜꯂꯦ ꯉꯔꯥꯡꯗꯣ ꯃꯣꯏ꯫
ꯑꯩꯉꯣꯟꯗꯁꯨ ꯅꯍꯥꯟ ꯍꯥꯏꯗꯤ ꯍꯥꯏ ꯍꯥꯏꯌꯦꯕ ꯑꯃ꯫ ꯃꯣꯏꯁꯨ ꯑ ꯀ꯭ꯔꯤꯍꯥꯏꯒꯦꯔ ꯕꯤꯂꯦꯖ ꯀꯥꯟꯒꯤꯗꯣ꯫
ꯍꯥꯏꯌꯦꯅ ꯃꯉꯣꯟꯗꯁꯨ꯫ ꯆꯠꯁꯤꯔꯥ ꯆꯠꯂꯣꯏꯁꯤꯔꯥ ꯈꯪꯗꯦ ꯆꯠꯇꯕꯁꯤꯡꯗ ꯆꯅꯤ ꯆꯥꯅꯤ ꯑꯗꯨꯝ ꯄꯤꯒꯦ ꯃꯣꯏꯅ ꯄꯤꯒꯗꯕ ꯆꯠꯄꯁꯤꯡꯒꯤ ꯈꯣꯏ ꯈꯨꯨꯟꯗꯁꯨ ꯀꯣ
ꯍꯣꯢ
ꯃꯤ ꯑꯃꯨꯛ ꯎꯝ ꯄꯤꯌꯣ ꯍꯥꯏꯌꯦ ꯍꯥꯏꯑꯦ ꯃꯣꯏꯅ꯫
ꯑꯣ
ꯈꯔ ꯆꯥꯎꯕꯅꯤꯅ ꯈꯨꯟꯗꯣ ꯑꯗꯣ ꯀꯔꯤ ꯍꯥꯏꯁꯤꯔꯥ ꯏꯃꯨꯡ ꯑꯃꯗ ꯂꯤꯁꯤꯡ ꯑꯍꯨꯝ ꯑꯍꯨꯝ ꯄꯤꯒꯅꯤ ꯍꯥꯏꯌꯦ ꯑꯗꯣ ꯃꯤꯅ ꯑꯩꯈꯣꯏ ꯈꯨꯟꯒꯤ ꯃꯤ ꯆꯠꯂꯗꯤ ꯇꯣꯂꯣꯞꯒꯨꯝꯅ ꯂꯤꯁꯤꯡ ꯇꯔꯥꯒꯨꯝꯕ ꯄꯤꯒꯅꯤ ꯍꯥꯏꯌꯦ ꯆꯠꯄ ꯃꯤꯁꯤꯡꯅ
ꯎꯝ
ꯑꯗꯨ ꯑꯣꯏꯔꯁꯨ ꯑꯁ ꯑꯗꯨꯒꯨꯝꯕꯗꯣ ꯇꯜꯂꯦ
ꯀꯔꯤ
ꯋꯥꯔꯤ ꯁꯥꯗꯕ ꯅꯨꯃꯤꯠ ꯑꯅꯤꯒꯨꯝꯕ ꯁꯨꯕ ꯃꯥꯜꯂꯦ ꯑꯩꯈꯣꯏꯁꯦ ꯐꯇꯦ ꯅꯠꯇꯦ ꯗꯦꯠ ꯊꯥꯔꯠ ꯇꯨꯌꯦꯕꯗꯒꯤꯔ ꯋꯥꯔꯤ ꯁꯥꯗ꯭ꯔꯦ ꯑꯩꯈꯣꯏꯗꯣ ꯁꯥꯔꯁꯨ ꯐꯖꯅ ꯍꯨꯝꯗꯕ ꯅꯨꯃꯤꯠ ꯑꯃꯒꯨꯝꯕꯁꯨ ꯋꯥ ꯉꯥꯡꯕ ꯁꯨꯗꯦꯕ ꯑꯩ ꯕꯖꯥꯔꯗ ꯂꯩꯌꯦ ꯁꯤ ꯏꯃꯥꯟꯅꯕꯤ ꯈꯣꯏꯒ ꯄꯨꯟꯒꯦ ꯍꯥꯏꯅ ꯑꯗꯨ ꯀꯝꯕꯒꯤ ꯍꯥꯏꯁꯨ꯫
ꯀꯔꯤ ꯀꯔꯤ ꯍꯥꯢꯁꯤꯔ ꯃꯥꯗꯤ ꯁꯕꯕ ꯆ ꯑꯣꯏꯔꯃꯅꯤ ꯃꯥꯁꯦ꯫
ꯑꯃꯨꯛ ꯁꯥꯎꯕ ꯃꯥꯥꯟꯅ ꯃꯥꯁꯨ ꯍꯣꯏ ꯎꯔꯣ ꯃꯥꯅꯦ ꯂꯥꯜꯂꯦ ꯑꯗꯨ ꯑꯣꯏꯔꯁꯨ
ꯒꯌꯥꯟꯜ ꯇꯥꯗꯔꯦꯗ ꯌꯥꯎꯔ ꯑꯗꯨ ꯃꯌꯥꯝꯁꯦ꯫
ꯑ
ꯈꯪꯗꯔꯦ ꯃꯥꯒꯤ꯫ ꯃꯥꯁꯨ ꯀꯔꯤ ꯈꯥꯟ ꯀꯔꯤ ꯍꯥꯏꯁꯔ ꯑꯗꯨꯝ ꯂꯥꯜꯂꯦꯅ ꯍꯥꯏꯕ꯭ꯔꯥ ꯑꯩꯉꯣꯟꯗ
ꯍꯥꯏꯗꯦ ꯀꯔꯤꯔꯥ
ꯂꯥꯜꯂꯤꯗꯤ ꯍꯥꯏꯕ ꯌꯥꯕꯅꯤꯀꯣ ꯅꯪ ꯁꯥꯎꯔꯗꯤ
ꯈꯥꯜꯂꯝꯅꯤ
ꯎꯝ
ꯑꯩꯉꯣꯟꯗ ꯐꯖꯕꯒꯤ ꯃꯑꯣꯡꯗ ꯆꯩꯕꯅꯤꯅꯦ ꯆꯩꯕꯅꯤ ꯆꯩꯥꯕꯅꯦꯅ ꯍꯟꯕꯅꯦꯕ ꯃꯥꯗꯣ꯫
ꯍꯣꯏ ꯍꯣꯏ
ꯑꯗꯨꯃꯥꯏꯅ ꯈꯟꯕꯒꯤꯅꯦ ꯅꯪ ꯅꯪꯉꯣꯟꯗ ꯑꯦꯛꯖꯥꯝꯄꯥꯜ ꯄꯤꯔꯒ ꯀꯔꯤꯒꯤ ꯌꯥꯝ ꯁꯥꯎꯕ꯭ꯔꯥ